ꯍꯥꯥ
ꯕꯣꯛ ꯁꯃꯥꯡ ꯉꯔꯥꯡ ꯄꯨꯈꯠꯦ ꯍꯥꯏꯕꯣ ꯄꯨꯊꯔꯛꯑꯦꯕ ꯇꯥꯕ꯭ꯔꯣ
ꯀꯗꯦ
ꯑ ꯀꯃꯥꯏ ꯊꯅ ꯍꯅ
ꯃꯣꯏ ꯑꯥ ꯑꯗꯨꯗꯣ ꯌꯣꯡꯗꯣꯡꯗꯁꯨ ꯏꯇꯥꯎꯒꯤ ꯅꯨꯄꯤꯗꯣ
ꯑ
ꯏꯇꯥꯎꯒꯤ ꯅꯨꯄꯤꯁꯨ ꯇꯧꯋꯦ ꯍꯥꯏꯌꯦ ꯏꯁꯇ꯭ꯔꯣꯛꯇꯣ ꯉꯔꯥꯡ ꯃꯣꯏꯗꯤ ꯄꯨꯈꯠꯂꯦ ꯍꯥꯏ
ꯏꯇꯅ ꯄ ꯇꯃꯣꯗꯣ
ꯑ ꯍꯣꯏ ꯇꯥꯃꯣꯒꯤ ꯅꯨꯄꯤꯗꯣ
ꯑ ꯑꯩꯈꯣꯏꯅ ꯏꯁꯤꯡ ꯍꯥꯏꯗꯨꯗꯤ ꯑꯗꯨꯗꯤ ꯏꯁꯤꯡ ꯂꯥꯛꯑꯔꯣꯏꯅꯤ
ꯎꯝ
ꯂꯥꯏꯅꯥꯥꯁꯤꯡꯁꯤꯅ ꯃꯈꯜ ꯃꯈꯜꯅꯦ ꯁꯤꯒꯤ ꯃꯊꯪꯗꯤ ꯑꯩꯅ ꯇꯧꯔꯛꯄ ꯇꯥꯏꯀꯣ ꯐꯣꯟꯁꯦ
ꯑꯣ ꯇ ꯇ ꯇꯣ ꯇꯧꯔ
ꯎꯝ ꯎꯝ ꯁꯤ ꯀ ꯈꯔ ꯀ ꯆꯕꯖꯅ
ꯎ
ꯑ
ꯑꯁ ꯏꯕꯥꯅꯤ ꯋꯥꯔꯤ ꯁꯥꯟꯅꯒꯗꯕ ꯀꯨꯜꯂꯒ ꯋꯥꯠꯂꯤꯅꯦ ꯑꯗꯨꯗꯤ
ꯈꯨꯜꯂꯥ ꯀꯩꯒꯤ ꯃꯥꯁ ꯍꯤꯒꯤꯔꯋꯥꯖ
ꯅꯠꯇꯦ ꯃꯣꯏ ꯑꯃ ꯃꯁꯤꯡ ꯁꯨꯍꯟꯕꯗꯨ ꯁꯟꯖꯗꯕ
ꯀꯌꯥ ꯁꯨꯕꯗ ꯀꯨꯟꯊ꯭ꯔꯥ ꯁꯨꯕꯗ
ꯀꯨꯟꯊ꯭ꯔꯥ ꯍꯥꯏꯔꯝꯃꯦ ꯂꯥꯅꯗꯤ ꯑꯗꯣ ꯈꯪꯗꯦ꯫
ꯑꯩꯈꯣꯏꯅ ꯁꯥꯟꯅꯔꯤꯕ ꯁꯦꯀꯦꯟꯒꯩꯁꯤꯒꯤ ꯄꯁꯤꯜꯂꯒ ꯃꯤꯅꯤꯠ ꯋꯥꯟ ꯅꯥꯏꯟꯇꯤ ꯁꯨꯔꯀꯥꯟꯗ ꯌꯥꯅꯤ ꯍꯥꯏꯕꯅꯦꯕ꯫
ꯎꯝ ꯑꯗꯨꯗꯤ ꯑꯗꯨꯝ ꯁꯥꯟꯅꯔ ꯂꯩꯔꯣ ꯀꯩꯅꯣꯝꯐꯥꯎ ꯑꯗꯨꯝ ꯄꯥꯏꯅꯔ
ꯑꯗꯣ ꯀꯨꯟꯊ꯭ꯔꯥꯔꯒ ꯁꯥꯟꯅꯗ꯭ꯔꯁꯨ ꯌꯥꯕꯗꯤ ꯌꯥꯔꯛꯀꯅꯤꯌꯦ ꯑꯩꯈꯣꯏꯗꯤ ꯋꯥꯔꯤꯁꯦ ꯐꯖꯅ ꯁꯥꯟꯅꯕꯅꯤꯅ ꯁꯦꯀꯦꯟꯁꯦ ꯆꯥꯇ꯭ꯔꯦꯠ ꯍꯦꯟꯅ ꯑꯗꯨꯝ ꯆꯠꯂꯦꯕ
ꯎꯝ
ꯎꯝ
ꯑꯋꯥꯡ ꯀꯥꯏ ꯑꯔꯖꯨꯟꯗꯣ ꯏꯁꯤꯡ ꯇꯧꯗ꯭ꯔꯗ꯭ꯔ ꯍꯪꯗꯦꯅꯦ꯫ ꯋꯥꯡꯈꯥꯏꯒꯤ ꯑꯔꯖꯨꯟꯗꯣ ꯏꯁꯤꯡ ꯇꯧꯗ꯭ꯔꯥꯖꯥꯠꯥ ꯈꯪꯗꯦꯕ꯫
ꯃꯥ ꯎꯈꯤꯗ꯭ꯔꯦ ꯃꯣꯏꯗꯣ ꯀꯩꯅꯣꯗ ꯍꯦꯛ ꯆꯠꯄꯗꯤ ꯎꯏꯌꯦ꯫ ꯑ ꯀꯩꯔꯤꯕ ꯇꯦꯁꯨꯕꯝꯒꯤ ꯁꯤꯃꯦꯟ ꯇꯧꯕ ꯅꯨꯄꯥꯗꯣ
ꯎꯝ
ꯅꯣꯏ ꯑꯗꯨꯗꯥꯏꯗ ꯍꯦꯛ ꯍꯦꯛ ꯂꯩꯔꯃꯗꯤ ꯎꯏ ꯑꯗꯨꯗ ꯏꯁꯤꯡ ꯇꯧꯗ꯭ꯔꯕ ꯈꯪꯗꯦ꯫
ꯑꯩꯈꯣꯏꯗꯤ ꯏꯁꯤꯡ ꯑꯇ ꯂꯩꯇ꯭ꯔꯦ꯫
ꯎꯝ
ꯅꯈꯕꯤꯗꯤ ꯏ ꯔꯥꯅꯤ ꯐꯥꯅꯤꯡꯗꯦ ꯍꯥꯏꯕ꯭ꯔꯣ?
ꯍꯪꯗꯦ ꯍꯪꯗꯦ ꯃꯥꯗꯤ ꯈ꯭ꯋꯥꯡ ꯁꯥꯕ ꯌꯥꯝ ꯀꯜꯂꯤ꯫ ꯃꯁꯥ ꯀꯔꯤꯝ ꯇꯧꯗꯦ ꯑꯩꯈꯣꯏꯅ ꯌꯥꯔꯛꯇꯕꯩ ꯇꯧꯕ ꯑꯊꯨꯕ ꯍꯥꯏꯗꯤ ꯈ꯭ꯋꯥꯡꯅ ꯍꯦꯜꯂꯤ꯫ ꯄꯩꯁꯥ ꯉꯥꯏꯍꯥꯛꯆꯤꯟꯕꯩꯗꯤ ꯈ꯭ꯋꯥꯡꯒꯤꯅꯇꯛꯇ ꯋꯥꯌꯦ꯫
ꯃꯥꯕꯨꯡꯅ ꯅꯅꯥꯎꯁꯨ ꯃꯩꯁꯥꯡ ꯆꯍꯤꯗꯗꯤ ꯔꯥꯅꯤ ꯊꯥꯗ꯭ꯔꯅꯤ
ꯐꯑꯩꯌꯦ ꯍꯥꯠꯇꯣꯛꯑꯒ ꯑꯗꯨꯝ ꯉꯧꯊꯣꯛ ꯑꯗꯨꯝ
ꯉꯁꯥꯏꯗꯤ ꯄꯨꯡ ꯑꯍꯨꯝ ꯃꯈꯥꯏꯗꯩ ꯑꯗꯨꯝ ꯇꯨꯝꯗ꯭ꯔꯦ꯫
ꯑꯩꯁꯨ ꯃꯤꯀꯥꯎ ꯉꯇꯥ ꯊꯣꯛꯑꯦ ꯐꯣꯟ ꯉꯥꯏꯍꯥꯛ ꯌꯦꯡ ꯂꯩꯔꯦ꯫
ꯎꯝ
ꯑꯗꯨꯒ ꯑꯩ ꯃꯔꯤ ꯃꯈꯥꯏꯗꯒꯤ ꯍꯧꯔꯒ ꯃꯩ ꯊꯥꯡꯒꯠꯂꯒ ꯍꯥꯠꯄ ꯍꯧꯋꯏꯅꯤ ꯫
ꯅꯣꯏ ꯅꯦꯃꯥꯂꯦꯉꯥꯟꯕꯤꯗꯨꯁꯨ ꯐꯦꯁꯕꯨꯛꯀ ꯌꯥꯝ ꯊꯥꯒꯠꯂꯤꯅꯦ ꯚꯤꯗꯤꯑꯣꯒ
ꯎꯝ
ꯊꯦꯡꯅꯗ꯭ꯔꯣ
ꯊꯦꯡꯅꯩꯗ ꯕꯥꯔꯤꯗ ꯄꯩꯁꯥ ꯇꯥꯂꯤꯔ ꯀꯩꯗꯣꯢꯅꯣ ꯈꯪꯗꯦ
ꯑꯩꯕꯨꯗꯤ ꯑꯃꯨꯛꯇ ꯊꯦꯡꯅꯗ꯭ꯔꯤ
ꯊꯦꯡꯅꯗ꯭ꯔꯤꯌꯦ
ꯎꯝ
ꯑꯩꯗꯤ ꯊꯦꯡꯅꯔꯦ
ꯃꯥꯅ ꯊꯦꯡꯅꯕꯗ ꯇꯥꯕꯩ ꯋꯥꯅꯤ
ꯑꯗꯨꯃꯥꯏꯅ ꯇꯧ ꯂꯩꯔꯝ ꯄꯩꯁꯥ ꯐꯪꯅꯤ ꯇꯧꯖꯥꯠꯂꯕ ꯃꯣꯏ ꯑꯗꯨꯃꯥꯏꯅ ꯇꯧꯋꯤ
ꯐꯪꯉꯝꯅꯤ ꯌꯨ ꯇꯨꯕ ꯑꯣꯢꯅ ꯍꯥꯡꯉꯁꯤꯔꯥ ꯈꯪꯗꯦꯗ
ꯃꯥꯗꯤ ꯀꯩꯅꯣ ꯇꯧꯔꯝꯈꯤꯔꯣꯢꯗ ꯌꯥꯝꯗ꯭ꯔꯤꯝꯅꯤꯅ ꯚꯤꯌꯨꯗꯣ ꯑꯗꯨꯅ ꯐꯔꯖꯅꯤ ꯃꯤꯅ ꯄꯪꯍꯥꯡꯗ ꯍꯥꯡꯉꯤ ꯅꯣꯏ ꯃꯁꯦꯟ ꯄꯨꯟꯖꯜꯂꯒ ꯍꯥꯡꯉꯣ ꯑꯅꯤ ꯆꯠꯄꯤꯈꯣꯢꯒꯤ ꯑꯗꯨꯃꯥꯏꯅ ꯔꯅꯤꯕꯂꯥ ꯍꯣꯢ ꯇꯣꯏꯗꯨ
ꯌꯨꯇ꯭ꯌꯨꯕ ꯍꯥꯡꯉꯒ ꯀꯔꯤ ꯚꯗꯤꯑꯣ ꯊꯥꯒꯠꯇꯣꯏꯅꯣ ꯑꯩꯈꯣꯏꯗꯤ ꯃꯨꯛꯕꯥꯡ ꯇꯧꯕꯁꯨ ꯌꯥꯔꯣꯏ ꯅꯣꯏꯔꯒ ꯂꯩꯕꯅꯤꯅ ꯃꯨꯕꯥꯡꯇꯧꯁꯤꯔꯗꯤ ꯑꯗꯨꯝ ꯅꯣꯏ ꯈꯠꯂꯛꯀꯅꯤ
ꯍꯀꯗꯝꯅꯤ ꯀꯩꯅꯣ ꯇꯧꯔ ꯍꯩꯔꯛꯀꯗꯝꯅꯤ ꯀꯩꯅꯣ ꯇꯣꯝꯕꯤ ꯍꯣꯏ ꯄꯥꯔꯇꯤ ꯗꯨ ꯔꯥꯅꯤꯕꯂꯥꯗꯣ ꯌꯥꯎꯗ꯭ꯔ ꯃꯥꯂꯦꯅꯦ
ꯃꯣꯏ ꯑꯃꯨꯛ ꯄꯨꯟꯒꯤꯗ꯭꯭ꯔꯦꯑꯣ
ꯃꯥ ꯃꯊꯟꯇ ꯇꯣꯉꯥꯟ ꯇꯥꯔꯕ ꯈꯪꯗꯦ ꯈꯤꯇꯪ ꯐꯥꯎꯒꯠꯂꯗꯤ ꯎꯁꯤꯠꯅꯗꯕ ꯍꯧꯔꯛꯑꯃꯅꯤ ꯃꯩꯇꯩ ꯃꯆꯥ ꯍꯧꯅꯕꯤ
ꯑꯗꯨ ꯅꯨꯡꯉꯥꯏꯇꯦꯕꯣ ꯃꯣꯏ ꯄꯨꯟꯗꯕꯁꯦ
ꯎꯝ ꯂꯥꯏꯑꫭꯟꯗꯤ ꯊꯤꯑꯦ ꯃꯁꯝ ꯈꯨꯀꯛꯇꯨꯒ ꯑꯗꯨꯢ ꯅꯨꯄꯥꯗꯨ ꯑꯩꯗꯤ ꯂꯥꯏꯌꫭꯟ ꯗ ꯂꯥꯏꯌꫭꯟ ꯃꯥꯜꯂꯤ
ꯎꯝ
ꯥꯂꯤꯌꯣꯟꯒꯤ ꯃꯆꯟ ꯅꯨꯄꯤꯒꯗꯨ ꯊꯤꯗ꯭ꯔꯣ
ꯎꯝ
ꯏꯆꯜꯒꯤ ꯂꯨꯍꯣꯡꯕ ꯀꯥꯏꯅ ꯊꯥꯒꯠꯄ ꯊꯤꯗꯨ ꯎꯝ
ꯁꯍꯦꯕꯤꯗꯣ ꯀꯥꯕꯨꯛ ꯀꯥꯕꯨꯛꯇꯪ ꯀꯦꯕꯤꯌꯨ ꯂꯨꯄꯥ ꯆꯍꯨꯝ ꯄꯤꯒꯦꯒ ꯍꯥꯏ ꯌꯥꯔ ꯑꯣꯢꯅꯦ
ꯎꯝ ꯈꯪꯗꯦ
ꯀꯥꯕꯣꯛ ꯁꯕꯣꯛꯇꯪ ꯀꯦꯕꯤꯌꯨ ꯐꯖꯅ ꯐꯖꯅ ꯀꯦꯕꯤꯌꯣꯅ
ꯑꯗꯨꯝ ꯀꯃꯥꯢꯅꯅꯣꯕ ꯀꯥꯄꯣꯛ ꯀꯥꯕꯣꯛ ꯇꯪ ꯀꯦꯕ ꯍꯥꯏꯁꯦ ꯑꯗꯨꯝ ꯄꯤꯁꯨꯝ ꯌꯦꯛꯑꯅꯤ ꯄꯥꯎꯗꯔ ꯀꯩꯀꯥ ꯊꯥꯔꯅꯤ ꯃꯤꯠ ꯊꯥꯑꯅꯤ ꯂꯣꯏꯔꯦ ꯑꯗꯨ ꯑꯗꯨꯝ ꯆꯞ ꯃꯥꯟꯅꯗ꯭ꯔꯣ
ꯐꯖꯅ ꯀꯦꯕꯤꯒꯅꯨ ꯀꯕꯛ ꯀꯕꯛꯇꯪ ꯀꯦꯕꯤꯌꯣꯕ
ꯑꯩꯖꯨ ꯂꯨꯍꯣꯡꯆꯠꯕ ꯃꯌꯥꯝꯁꯨ ꯑꯗꯨꯝ ꯀꯦ ꯂꯨꯍꯣꯡꯆꯠꯕ
ꯑꯩꯁꯨ ꯑꯝꯇ ꯀ°ꯗꯔꯤ ꯃꯉꯣꯟꯗ ꯁꯨꯝ ꯆꯠꯊꯣꯛꯄꯁꯦ ꯃꯦꯀꯞꯁꯦ ꯑꯗꯨꯃꯥꯏꯅ ꯑꯍꯩꯕꯅ ꯐꯖꯅ ꯀꯦꯔꯒ ꯑꯝꯇ ꯆꯠꯇꯄ ꯀꯦꯗꯤ ꯀꯦꯅꯤꯡꯗꯤ ꯁꯣꯠꯂꯁꯤꯔ ꯈꯪꯗꯦ
ꯎꯝ ꯃꯥꯃꯗꯗ ꯍꯥꯏꯕꯁꯨ ꯇꯜꯂꯕ ꯄꯣꯠꯌꯦꯡꯁꯨ ꯄꯤꯒꯗꯕ ꯑꯗꯩ ꯃꯦꯀꯞꯀꯤ ꯑꯃꯛ ꯇꯧꯕꯗꯣ
ꯑꯩꯗꯤ ꯂꯥꯏ ꯍꯔꯥꯎꯕꯒꯤꯗꯣ ꯆꯥꯝꯃꯉꯥꯅꯦꯅ ꯑꯗꯨꯝ ꯂꯩꯅꯤ ꯑꯗꯨꯒ
ꯎ ꯃꯍꯥꯗꯦꯕ ꯅꯨꯄꯤꯁꯨ ꯆꯥꯛꯇꯦ ꯀꯥꯟꯅ ꯍꯥꯏ ꯍꯥꯏ ꯀꯌꯥ ꯂꯧꯅꯕꯅꯣ ꯈꯪꯗꯦ ꯂꯧꯕꯗꯦ
ꯁꯥ ꯂꯩꯇꯔꯅꯤꯀꯣꯩꯅ ꯀꯦꯔꯤꯗ ꯄ ꯂꯩꯇꯔꯕꯤꯗꯅꯤ
ꯎꯝ ꯅꯪ ꯀꯣꯟꯅ ꯀꯥꯞꯄꯒꯦꯒ ꯍꯥꯏꯗꫭ ꯅꯪꯅ ꯀꯣꯟꯅ ꯀꯥꯞꯛꯑꯒꯦꯒ ꯍꯩꯇ꯭ꯔꯣ
ꯎꯝ ꯅꯣꯡꯉꯥꯜꯂꯒꯕꯨꯗꯤ ꯀꯥꯞꯄ°ꯕ
ꯎꯝ
ꯏꯃꯥꯟꯅꯕꯤꯗꯩ ꯄꯨꯔ ꯄꯤꯔꯤꯅꯦ
ꯎꯝ
ꯕ°ꯝꯃ ꯍꫭꯏꯗꯤ ꯅꯨꯡꯉꯥꯏꯖꯔꯝꯅꯤ ꯄꯩꯁꯥ ꯄꯤꯕꯤꯅꯕ ꯂꯩꯕꯅꯤꯅ ꯃꯥꯗꯤ
ꯎꯝ ꯉꯔꯥꯏ ꯑꯩꯉꯣꯟꯗꯒꯤ ꯑꯥ ꯃꯥꯏ ꯇꯩꯅꯕ ꯉꯥꯏ ꯏꯅꯝꯃꯒꯤ ꯃꫭꯗꯤ ꯂꯤꯁꯤꯡ ꯑꯃ ꯆꯥꯇꯨꯛꯇ ꯂꯩꯕꯅꯦ ꯅꯣꯏꯒꯤ ꯔꯥꯁꯀꯤ ꯀꯩꯅꯣꯗꯣ ꯑꯩꯅ ꯇꯔꯥꯃꯨꯛꯇꯤ ꯇꯩꯅꯔꯕꯅꯤ ꯑꯩꯉꯣꯟꯗ ꯄꯤꯊꯣꯛꯈ꯭ꯔꯅꯤ ꯄꯨꯂꯞ ꯇꯣꯟꯅꯔ ꯑꯗꯩ ꯐꯦꯁꯋꯥꯁ ꯃꯈꯟ ꯄꯨꯂꯞ ꯃꯉꯥꯗꯨꯗ ꯅꯨꯡꯇꯩꯔꯣ ꯃꯥꯏ ꯀꯩꯅ ꯂꯩꯇ꯭ꯔꯤ
ꯃꯥꯗꯤ ꯍꯦꯛꯇ ꯁꯅꯒꯟꯕ ꯃꯥꯂꯦ
ꯃꯥꯗꯤ ꯃꯃꯥꯡꯗꯁꯨ ꯇꯩꯈ꯭ꯔꯕꯅꯦꯕ ꯃꯥꯅ ꯂꯤꯁꯤꯡ ꯄꯤꯕ ꯂꯩꯕꯅꯦ ꯑꯩꯈꯣꯏꯅ ꯑꯃꯆꯥ ꯇꯨꯛꯄꯤꯕ ꯂꯩꯕꯅꯦꯕ ꯑꯗꯨꯗꯩ ꯂꯤꯁꯤꯡ ꯄꯤꯕꯗꯣ ꯀꯔꯤꯝ ꯇꯧꯗꯦꯕ ꯑꯩꯅ ꯁꯟꯁꯀ꯭ꯔꯤꯟ ꯂꯝꯗꯤ ꯂꯩꯔꯣ ꯁꯟꯁꯀ꯭ꯔꯤꯟ ꯂꯝ ꯂꯩꯔꯣ ꯂꯤꯁꯤꯡ ꯑꯃ ꯆꯥꯇꯣꯛꯅꯦ ꯑꯩꯅ ꯈꯤꯇꯪ ꯉꯥꯛꯛꯇꯅꯦ ꯇꯩꯅꯩꯅꯩꯗꯣ ꯇꯨ ꯌꯦꯡꯉꯣꯅ ꯇꯧꯔꯦ ꯑꯃꯅ ꯂꯨꯄꯥ ꯆꯅꯤ ꯄꯤꯔꯝꯃꯤ ꯁꯟꯗ ꯀꯤꯂꯝ ꯂꯩꯔꯣꯏ
ꯇꯣꯝꯕꯤꯗꯨꯕꯨ ꯃꯥꯇꯩꯗꯣ ꯄꯩꯁꯥ ꯑꯗꯨꯝ ꯐꯖꯅ ꯐꯪꯖꯥꯠꯂꫭ
ꯈꯪꯗ°ꯗ ꯑꯩꯈꫭꯏ ꯇꫭꯝꯕꯤꯒ ꯋꯥꯔꯤꯒ ꯁꯥꯅꯗ°ꯗ ꯑꯩꯈꫭꯏ
ꯀꯥꯥꯟꯕ ꯁꯥꯒ ꯃꯃꯥꯍꫭꯏꯗꯒ ꯁꯨꯡꯄꯤ ꯄꯤꯁꯟꯗ ꯖꯥꯔ
ꯐꯪꯒꯦ ꯑꯁ ꯀꯌꯥꯝꯕꯨ ꯐꯪꯉꯝꯗꯣꯏꯅꯣꯗ ꯅꯨꯡꯇꯤꯒꯤ ꯂꯥꯛꯄ ꯊꯕꯛꯁꯨ ꯅꯠꯇꯅ ꯀꯩꯅꯣ ꯑꯣ
ꯍꯧꯔꯕꯣ
ꯍꯥꯥ
ꯆꯤꯡ ꯍꯧꯧꯔꯕꯣ
ꯍꯧꯧꯅꯤꯕꯅꯦ
ꯑꯕꯣꯛꯗꯤ ꯂꯣꯏꯔꯝꯗꯥꯏ ꯌꯧꯔꯛꯑꯕ
ꯀꯕꯣꯛ ꯂꯣꯏꯔ ꯆꯤꯡ ꯊꯥꯕ ꯍꯧꯔꯛꯏꯅꯦ ꯆꯠꯄ